ꯇꯥꯕ꯭ꯔꯣ
ꯇꯥꯏ ꯇꯥꯏ
ꯅꯣꯏ ꯀꯃꯥꯏ ꯀꯃꯥꯏꯅ ꯂꯩꯔꯤꯒꯦ
ꯐꯝꯃ ꯂꯩꯔꯤ ꯇꯨꯝꯃꯁꯨ ꯂꯩꯥꯌꯦ
ꯑꯣ ꯏꯪꯅ ꯆꯤꯛꯅ ꯂꯩꯕ꯭ꯔꯣ
ꯑꯥꯎ
ꯀꯔꯤꯒꯅꯣ ꯅꯣꯛꯀꯅꯣ
ꯅꯪꯒꯤꯁꯦ ꯌꯥꯝ ꯏꯁꯇꯥꯏꯜ ꯑꯣꯏꯈ꯭ꯔꯦ
ꯍꯣꯏ ꯃꯔꯛ ꯃꯔꯛꯇ ꯁꯨꯃꯥꯏꯅ ꯇꯧꯒꯗꯕꯅꯦ
ꯅꯪꯒꯤ ꯋꯥꯍꯩꯗꯣ ꯍꯣꯃꯣ ꯃꯥꯜꯂꯦ
ꯍꯣꯃꯣ ꯃꯥꯟꯕ
ꯍꯣꯃꯣꯅ ꯉꯥꯡꯕ ꯃꯥꯜꯂꯦ
ꯑ ꯅꯨꯡꯉꯥꯏꯌꯦ
ꯇꯨꯒꯠꯆꯩꯀꯣ
ꯎꯝ ꯁꯨꯃꯥꯏ ꯍꯥꯏꯅꯨꯍꯦ
ꯇꯨꯒꯠꯆꯩꯌꯦ ꯅꯪꯒꯤ ꯋꯥꯉꯪꯡꯗꯣ ꯎꯝ ꯍꯣꯃꯣ ꯃꯥꯟꯕꯩ
ꯍꯣꯃꯣꯁꯨ ꯃꯔꯛ ꯃꯔꯛ ꯃꯥꯟꯒꯗꯅꯦ
ꯎꯝ
ꯑꯩꯒꯤ ꯏꯟꯁꯥꯡ ꯍꯪꯉꯣ ꯉꯁꯤ
ꯍꯥꯥ
ꯀꯔꯤ ꯏꯟꯖꯥꯡ ꯆꯥꯕ꯭ꯔꯣꯅꯥ ꯍꯪꯉꯣ
ꯑ ꯑꯍꯥꯎꯕ ꯆꯥꯕ ꯃꯥꯂꯦꯀꯣ
ꯅꯠꯇꯦ ꯑꯁꯨꯝ ꯍꯥꯏꯅꯤꯡꯕꯗꯣ
ꯑꯗꯣ ꯀꯔꯤ ꯆꯥꯔꯨꯏꯌꯦ
ꯍꯪꯒꯝ ꯑꯈꯥꯕ ꯆꯥꯥꯌꯦ
ꯑꯁ ꯇꯣꯛꯑꯖꯦ ꯇꯣꯛꯑꯖꯦ ꯇꯜꯂꯦ
ꯍꯩꯅꯗꯦ ꯑꯩ
ꯑꯗꯨꯗꯤ ꯅꯪ ꯑꯁꯨꯃꯥꯏꯅ ꯑꯩꯅ ꯅꯣꯛꯍꯟꯕꯗꯣ ꯑꯗꯨꯝ ꯅꯣꯛꯄꯗꯤ ꯑꯩꯈꯣꯏ ꯏꯁꯥꯗ ꯐꯥꯕꯅꯦ ꯑꯗꯨꯒꯤ ꯅꯣꯛꯑꯣ ꯌꯥꯝꯃ ꯑꯗꯨꯒꯤꯅꯤ ꯑꯩꯅ
ꯍꯟꯕꯅꯦ ꯅꯪꯉꯣꯟꯗ
ꯁꯦꯁ ꯑꯍꯥꯎꯕ ꯆꯥꯅꯤꯡꯉꯤ
ꯅꯥ ꯑꯥ ꯑꯩ ꯉꯔꯥꯡ ꯁ꯭ꯇꯦꯇꯁ ꯍꯥꯞꯄꯗꯣ
ꯑꯥ
ꯁ꯭ꯇꯦꯇꯁ ꯍꯥꯞꯄꯗ ꯅꯪ ꯑꯥ ꯅꯍꯥꯟ ꯑꯥꯗ ꯅꯪ ꯂꯩꯃꯤꯟꯅꯕ ꯆꯥꯃꯤꯟꯅꯕ ꯑꯃ ꯅꯆꯦ ꯑꯃ ꯂꯩꯌꯦꯗꯅ ꯈꯪꯕ꯭ꯔꯣ ꯑꯗꯨꯅ ꯔꯤꯄ꯭ꯂꯥꯏ ꯇꯧꯔꯛꯑꯦ ꯌꯦꯅꯀꯣ ꯅꯕꯨꯡ ꯅꯠꯇꯦ
ꯀ꯭ꯔꯤ ꯍꯥꯏꯕ
ꯅꯕꯨꯡ ꯅꯠꯇꯦ ꯅ ꯃꯥꯅ ꯔꯤ ꯃꯥꯅ ꯑꯩꯉꯣꯟꯗ ꯔꯤꯄ꯭ꯂꯥꯏ ꯇꯥꯍꯟꯕꯀꯣ
ꯑꯗꯨꯝ ꯇꯥꯎꯅꯦ ꯃꯥꯗꯤ
ꯇꯣ ꯃꯉꯣꯟꯗ ꯊꯥꯔꯛꯄ ꯀꯥꯟꯗ ꯑꯁ ꯐꯦꯃꯤꯂꯤꯅꯦ ꯌꯥꯝ ꯅꯨꯡꯉꯥꯏꯔꯤꯅꯦꯅ ꯑꯁꯤ ꯍꯦꯔꯣꯅꯤꯅ ꯑꯩꯅ ꯊꯃ ꯑꯃ ꯌꯥꯝ ꯅꯣꯛꯏ
ꯃꯥꯗꯤꯀꯣ ꯑꯩꯈꯣꯏ ꯆꯥꯏꯄꯟꯅꯀꯣ ꯋꯥ ꯉꯥꯔꯗꯤ ꯐꯖꯗꯦ ꯍꯥꯏꯕꯅꯦ
ꯀꯔꯤ ꯍꯥꯏꯕꯗꯤ
ꯀꯣ ꯋꯥ ꯉꯥꯡꯔꯗꯤ ꯊꯥꯖꯥꯗꯦ ꯍꯥꯏꯕ
ꯑꯣ
ꯑꯗꯨꯒꯤ ꯉꯔꯥꯡꯁꯨ ꯑꯩꯉꯣꯟꯗ ꯅꯪꯒꯤ ꯍꯤꯗꯥꯛ ꯌꯣꯟꯕ꯭ꯔꯥꯅꯀꯣ ꯇꯦꯛꯁ ꯊꯥꯔꯛꯑꯦ ꯍꯥꯏꯕꯗꯣ ꯅꯠꯇ ꯑꯩ ꯌꯣꯟꯕ ꯅꯠꯇꯦꯅ ꯍꯥꯏꯕ ꯑꯗꯨꯗꯒꯤ ꯃꯥꯗꯣ ꯅꯪꯒꯤ ꯅꯪꯒꯤ ꯋꯥꯁꯨ ꯊꯥꯖꯅꯤꯡꯉꯥꯏ ꯂꯩꯇꯦ ꯍꯥꯏꯕꯒꯤ ꯑꯩꯗꯣ ꯐꯣꯇꯣ ꯊꯥꯈ꯭ꯔꯕꯅꯦ ꯑꯗꯨꯒꯤ ꯑꯣꯍꯣꯏ ꯑꯗꯨ ꯑꯣꯏꯔꯗꯤ ꯌꯥꯝ ꯍꯥꯏꯅ ꯍꯟꯊꯔꯛꯑꯦ ꯑꯃꯨꯛ
ꯍꯥꯎ
ꯅꯣꯏꯒꯤ ꯋꯥꯗꯤ ꯂꯥꯎꯅꯤꯡꯉꯥꯏ ꯊꯥꯖꯅꯤꯡꯉꯥꯏ ꯂꯩꯇꯦ
ꯑꯗꯨꯒꯤꯅꯤ ꯑꯩꯁꯨ ꯑꯁꯨꯃꯥꯏꯅ ꯍꯥꯏꯔꯀꯥꯟꯗ ꯃꯥ ꯊꯥꯖ ꯗꯕꯒꯤꯀꯣ ꯂꯥꯁꯇ ꯍꯥꯏꯅ ꯐꯣꯇꯣ ꯊꯥꯔꯛꯑꯦ ꯑꯩꯈꯣꯏ ꯑꯩꯒꯤ ꯏꯕꯨꯡꯒ ꯑꯩꯈꯣꯏ ꯐꯣꯇꯣ ꯁꯦꯜꯐꯤ ꯅꯝꯃꯒꯦ ꯐꯣꯇꯣ ꯑꯗꯨꯒ ꯑꯗꯨꯒ ꯅꯃ ꯌꯥꯝ ꯅꯣꯛ ꯑꯦ
ꯑꯗꯨꯒ ꯑꯩꯅ ꯋꯥ ꯉꯥꯡꯔꯒꯀꯣ ꯊꯥꯖꯥꯗ꯭ꯔꯗꯤ ꯑꯩꯅ ꯑꯣ ꯑꯩ ꯏꯃꯥꯟꯅꯕꯤꯗ ꯍꯪꯉꯨꯅꯦ ꯍꯥꯏꯔꯗꯤ ꯅꯪ ꯅꯃꯥꯟꯅꯕꯤꯁꯨ ꯐꯖ ꯂꯣꯏ ꯊꯥꯖꯗꯦ ꯍꯥꯏꯕꯅꯦ ꯃꯣꯗꯣ
ꯍꯣꯏ ꯑꯩꯈꯣꯏꯁꯦ ꯂꯥꯛꯕꯒꯤ
ꯑꯩꯈꯣꯏꯁꯨ ꯑꯗꯨꯝ ꯈꯔ ꯈꯔ ꯃꯇꯝ ꯈꯔ ꯈꯔꯗꯗꯤ ꯑꯗꯨꯝ ꯇꯧꯋꯤꯅ ꯑꯗꯨꯒꯤ ꯈꯖꯗꯕ ꯃꯥꯜꯂꯦ ꯑꯗꯨꯖꯤꯒ ꯄꯁꯨ ꯏꯟꯅꯒ ꯃꯥꯒꯤ ꯁꯥꯏꯗꯨꯗꯁꯨꯀꯣ ꯃꯣꯏ ꯑꯅꯤꯗꯨꯁꯨ ꯐꯖꯗꯕꯅꯦ ꯑꯗꯨꯩꯅ ꯍꯥꯏꯌ ꯀꯗ ꯑꯗꯨꯅ ꯐꯩ ꯍꯥꯏꯩꯌꯦ ꯍꯥꯏꯗꯤ ꯃꯥꯗꯣ ꯅꯨꯄꯥꯗꯣ ꯎꯝ ꯏꯆꯦꯦ ꯈꯔ ꯄꯥꯝꯗꯕ ꯃꯥꯜꯂꯦꯕ
ꯑꯩ ꯑꯩ ꯍꯥꯏꯗ꯭ꯔꯣ ꯍꯥꯎꯗ꯭ꯔꯤꯉꯩꯗ ꯑꯠꯇꯦꯅ ꯑꯩꯗꯤ ꯃꯉꯣꯟꯗ ꯇꯔꯦꯛ ꯍꯥꯏꯩꯈ꯭ꯔꯕꯅꯤ
ꯑꯩꯗꯤ ꯑꯩ ꯏꯆꯦ ꯍꯥꯏꯗꯤ ꯑꯩ ꯎꯝ ꯑꯥꯗ ꯂꯥꯛꯏꯕ ꯏꯆꯦꯗꯣ ꯑꯩꯈꯣꯏ ꯂꯩꯃꯤꯟꯅꯕ ꯏꯆꯦꯗꯣ ꯑꯗꯨꯅ ꯄꯥꯝꯗꯕꯒꯤ ꯏꯆꯦ ꯈꯨꯟꯗ ꯂꯥꯛꯏꯕ ꯏꯆꯦꯗꯣ ꯑꯗꯨꯅ ꯍꯩꯗꯣ ꯀꯩꯅꯨ ꯍꯥꯏꯕꯅꯦꯕ ꯑꯗꯣ ꯏꯆꯦ ꯏꯆꯦ ꯑꯥꯗ ꯂꯥꯏꯕꯒꯤ ꯃꯃꯥꯟꯅꯕꯤ ꯑꯃꯅ ꯀꯣ ꯃꯥꯒꯤ ꯏꯁ ꯈꯣꯏꯕ ꯅꯨꯄꯤꯗꯣ ꯑꯗꯨꯅ ꯍꯥꯏꯗꯣꯔꯄ ꯃꯥꯜꯂꯦ ꯑꯗ ꯒꯤ ꯗ ꯑꯃꯨꯛꯀ ꯇꯦꯛꯁ ꯊꯥꯔꯛꯑꯦ ꯃꯣꯏ ꯑꯅꯤ ꯑꯣꯏꯕ꯭ꯔꯥꯅ ꯍꯥꯡꯉꯛꯑꯦ ꯑꯗꯨꯒꯤ ꯑꯅꯦ ꯃꯥꯅꯦ ꯍꯥꯏꯕꯒꯤ ꯃꯥꯗꯣ ꯑꯩꯅ ꯃꯥꯅꯤꯅ ꯗꯤꯔꯦꯛ ꯍꯥꯏꯕꯒꯤ ꯃꯥꯗꯣ ꯊꯥꯖꯗꯕ ꯃꯥꯜꯂꯦ ꯂ ꯑꯗꯨꯒꯤ ꯑꯃꯨꯛꯀ ꯎꯝ ꯅꯨꯄꯤꯗ ꯅꯨꯄꯤꯗ ꯑꯃꯨꯛꯀ ꯍꯥꯡꯉꯦ ꯃꯣꯏ ꯑꯅꯤꯅ ꯑꯗꯨꯃꯥꯏꯅ ꯍꯥꯏꯌꯦꯦ ꯑꯗꯣ ꯆꯨꯝꯕ꯭ꯔꯥꯅ ꯍꯥꯏꯔꯛꯑꯦ ꯑ ꯍꯥꯏꯌꯦꯦ ꯃꯉꯣꯟꯗ ꯑꯗꯨꯒꯤ ꯑꯔꯥꯡ ꯀꯣꯜ ꯇꯧꯔꯛꯑꯦ ꯀꯅꯥꯅ ꯍꯥꯏꯩꯗꯧꯕ꯭ꯔꯥꯅ ꯑꯗꯨ ꯃꯥꯒꯤ ꯃꯃꯥꯟꯅꯕꯤꯅ ꯑꯣꯏꯔꯝꯃꯦ ꯑꯗꯨꯒꯤ ꯑꯗꯨ ꯅꯨꯄꯤꯅ ꯃꯃꯥꯟꯅꯕꯤꯗꯨꯗꯀꯣ ꯍꯥꯏꯗꯣꯛꯀꯅꯨ ꯃꯉꯣꯟꯗꯗꯤ ꯍꯥꯏꯗꯣꯛꯀꯅꯨ ꯃꯥꯗꯤ ꯑ ꯌꯥꯝ ꯄꯥꯝꯗꯕꯅꯦ ꯑꯗꯨꯒꯤ ꯍꯥꯏꯗꯣ ꯀꯩꯅꯣꯅ ꯍꯥꯏꯕ ꯗꯒꯤ ꯑꯃꯣꯀ ꯃꯉꯋꯥꯟꯗ ꯇꯥꯎꯋꯦ ꯑꯗꯨꯒ ꯏꯆꯦ ꯑꯃ ꯏꯆꯦ ꯑꯆꯥꯎꯕ ꯑꯃ ꯂꯥꯛꯏꯗꯅ ꯑꯩꯒꯤ ꯅꯥꯏꯕꯔꯁ ꯑꯗꯨꯗ ꯑꯃꯥꯡ ꯍꯥꯡꯅ ꯑꯄ ꯃꯥꯜꯂꯦ ꯃꯥꯅꯁꯨ ꯅꯠꯇꯦ ꯃꯣꯏ ꯑꯅꯤ ꯅꯅꯥꯠꯇꯦ ꯍꯥꯏꯕ ꯃꯥꯜꯂꯦ ꯑꯗꯨꯒꯤ ꯅꯪ ꯀꯔꯤꯒꯤ ꯃꯆꯤꯟ ꯊꯤꯕ꯭ꯔꯥꯅ ꯑꯩꯉꯣꯟꯗ ꯑꯃꯨꯛ ꯑꯦ ꯇꯦꯛꯦꯛ ꯇꯥꯎꯕ ꯋꯥꯅꯤꯗ ꯑꯩꯅ ꯃꯥꯅꯦ ꯍꯥꯏꯔꯁꯨ ꯃꯣꯏꯗꯣ ꯊꯥꯖꯗꯦ ꯃꯆꯦꯒ ꯃꯆꯦꯁꯨ ꯊꯥꯖꯗꯦ ꯃꯥꯁꯨ ꯊꯥꯖꯗꯦ
ꯑꯉꯛꯄꯅꯦ ꯃꯣꯏ ꯑꯅꯤꯗꯣ
ꯎꯝꯝ
ꯑꯩꯗꯣ ꯑꯦ ꯇꯨ ꯖꯦꯠ ꯉꯥꯡꯈ꯭ꯔꯕꯅꯦꯕ ꯃꯣꯏꯒꯤ ꯋꯥꯔꯤꯗꯣ ꯑꯗꯨ ꯐꯥꯎ ꯃꯣꯏꯗ ꯊꯥꯖꯗꯦ ꯑꯩꯕꯨ ꯂꯣꯏ ꯊꯤꯅꯆꯦꯟ ꯊꯤꯕꯅꯦ ꯍꯥꯏꯕꯅꯦ ꯑꯗꯨ
ꯎ
ꯎ
ꯦ ꯅꯥ ꯌꯥꯝ ꯆ ꯁꯗꯦ
ꯅꯪ ꯌꯥꯝ ꯄꯥꯝꯗꯕ ꯃꯥꯂꯦꯀꯣ ꯅꯪꯁꯨ
ꯗꯦ
ꯀꯔꯤꯒꯤ ꯄꯥꯝꯗꯕ꯭ꯔꯥ
ꯄꯥꯝꯗꯕꯒꯤ ꯃꯉꯣꯟꯗ ꯍꯥꯏꯈ꯭ꯔꯦ ꯑꯗꯦ ꯃ ꯃꯦ ꯇꯧꯔꯛꯑꯦ ꯍꯥꯏꯕ ꯇꯥꯕ ꯀꯥꯟꯗꯒꯤ ꯃꯉꯣꯟꯗ ꯍꯥꯏꯕꯅꯦ ꯑꯩꯗꯤ ꯅꯪꯒꯤ ꯀꯨꯁꯤ ꯁꯤꯅꯤ ꯇꯧꯅꯤꯡꯕ ꯇꯧꯅꯤꯡꯗꯕ ꯋꯥꯅꯤ ꯑꯗꯨ ꯑꯣꯏꯔꯁꯨ ꯑꯩ ꯑꯁꯦꯡꯕꯗꯤ ꯍꯥꯏꯔꯒ ꯑꯩꯗꯤ ꯄꯥꯝꯅꯩ ꯀꯣ ꯃꯉꯣꯟꯗ ꯍꯥꯏꯈ꯭ꯔꯕꯅꯤ ꯃꯥꯕꯨ ꯅꯨꯡꯁꯤꯕꯒꯤ ꯍꯥꯏꯕꯗꯤ ꯅꯨꯄꯥꯅ ꯑꯩꯒꯤ ꯏꯕꯨꯡꯅꯤꯗꯅ
ꯎꯝ
ꯂꯅꯥꯥꯛꯄ ꯑꯗꯨ ꯑꯣꯏꯔꯁꯨ ꯑꯩꯗꯤ ꯄꯥꯝꯅ ꯑ ꯈꯪꯅꯩ ꯅꯨꯡꯁꯤꯔ ꯀꯥꯟꯟꯅꯗꯤ
ꯅꯨꯄꯤꯁꯤ ꯀꯔꯤ ꯊꯣꯛꯄ꯭ꯔꯥ ꯈꯪꯗꯦ ꯅꯪꯅ ꯐꯥꯎ ꯄꯥꯝꯗꯦ ꯍꯥꯏꯔꯒ
ꯎꯝ ꯍꯣꯏꯒꯤ ꯀꯨꯁꯤꯅꯤꯅ ꯑꯗꯨꯗꯤ ꯅꯪ ꯈꯨꯁꯤꯅꯦ ꯍꯥꯏ ꯑꯗꯨꯁꯨ ꯑꯩꯗꯤ ꯄꯥꯝꯗꯦ ꯑꯩꯗꯤ ꯄꯥꯝꯗꯦꯀꯣꯅ ꯃꯉꯣꯟꯗ
ꯀꯔꯤꯒꯤꯔꯥ ꯈꯪꯗꯦ ꯑꯩ ꯆꯦ ꯑꯥꯗ ꯂꯩꯕ ꯅꯨꯄꯤꯗꯣ ꯑꯗꯨꯁꯨ ꯌꯥꯝ ꯄꯥꯝꯗꯦ ꯍꯥꯏꯌꯦꯕꯥ
ꯎꯝ
ꯀꯔꯤꯗ ꯈꯥꯡꯗꯦ ꯍꯥꯏꯗꯤ ꯒꯌ꯭ꯥꯟ ꯇꯗꯔ꯭ꯦ ꯃꯥꯁꯨ ꯄꯥꯝꯗꯦ ꯍꯥꯏꯕ ꯀꯔꯤꯒꯤꯔꯥ ꯍꯥꯏꯔꯁꯨ ꯃꯥꯗꯣ ꯈꯪꯗꯦ ꯑꯗꯨꯝ ꯄꯥꯝꯗꯦ ꯍꯥꯏꯕ
ꯑꯥ ꯑꯥꯗ ꯂꯥꯏꯕ ꯏꯕꯨꯡꯒꯥ ꯃꯅꯥꯗꯦ ꯑꯗꯨ ꯑꯗꯤ ꯂꯥꯏꯕ ꯏꯕꯨꯡ ꯉꯔꯥꯡꯈꯣꯏ ꯆꯠꯃꯤꯟꯅꯕ ꯏꯕꯨꯡ ꯑꯗꯨ ꯃꯣꯏꯗꯤ ꯌꯥꯝ ꯐꯥꯏꯌꯦꯕ ꯃꯣꯏꯗꯦ ꯇꯣꯏꯔꯁꯨ ꯁꯨ ꯍꯧꯖꯤꯛ ꯑꯩꯈꯣꯏ ꯑꯩꯈꯣꯏ ꯏꯃꯥꯟꯅꯕꯤꯒ ꯇꯥꯎꯕ ꯅꯨꯄꯥ ꯑꯗꯨꯗꯤ ꯑꯩꯗꯤ ꯄꯥꯝꯗꯦ
ꯎꯝ
ꯑꯩꯗꯤ ꯃꯉꯣꯟꯗꯥ ꯅꯨꯡꯁꯤ ꯌꯥꯝ ꯅꯨꯡꯁꯤꯕꯒꯤ ꯅꯨꯄꯤꯗꯣ ꯎꯝ ꯅꯨꯄꯤꯗꯣ ꯍꯥꯏꯗꯤ ꯌꯥꯝ ꯅꯨꯡꯁꯤꯕꯒꯤ ꯍꯥꯏ ꯑꯩꯈꯣꯏ ꯌꯥꯝ ꯇꯤꯅꯥꯏ ꯑꯗꯨꯅ ꯑꯗꯨ ꯌꯥꯝ ꯅꯨꯡꯁꯤꯕꯒꯤ
ꯃꯑꯣꯡꯗꯣ
ꯎꯝ ꯍꯣꯏ ꯍꯣꯏ ꯑꯩꯉꯣꯟꯗ ꯍꯥꯏꯔꯑꯦ ꯑꯦ ꯁꯥꯎꯅꯤꯡ ꯐꯥꯎꯔꯦꯅ ꯑꯩꯅ ꯁꯨꯃꯥꯏꯅ ꯇꯥꯋꯣ ꯇꯥꯑꯣꯅ ꯃꯉꯣꯟꯗ ꯍꯥꯏꯈ꯭ꯔꯕꯅꯦ ꯈꯕꯤꯠꯇ ꯗꯤꯁꯝꯕꯔ ꯗ ꯅꯠꯇꯦ ꯎꯝ ꯍꯣꯏ ꯑꯗꯨ ꯑꯣꯏꯔꯁꯨ ꯂꯥꯛꯑꯦꯗꯅ
ꯍꯣꯏ
ꯏꯕꯨꯡꯒꯤ ꯂꯨꯍꯣꯡꯅꯤꯡꯉꯥꯏꯁꯨ ꯂꯥꯛꯑꯦ ꯁꯤꯒꯤ ꯆꯍꯤꯗ
ꯒ꯭ꯌꯥꯟ ꯇꯥꯗ꯭ꯔꯦ ꯀꯔꯤꯒꯤ ꯃꯉꯣꯟ ꯃꯥꯒꯤꯗ ꯌꯥꯕ꯭ꯔꯥ ꯍꯥꯏꯕꯅꯤꯗ ꯒ
ꯎꯝ
ꯒꯌ꯭ꯥꯟ ꯇꯗꯦ ꯑꯩ
ꯑꯩꯈꯣꯏ ꯁꯝꯄꯨ ꯂꯥꯎꯕꯗꯔꯛ ꯌꯥꯝ ꯅꯨꯡꯉꯥꯏꯌꯦꯀꯣ ꯁꯤꯖꯤꯟꯅꯕ
ꯍꯣꯏ
ꯅꯨꯡ ꯅꯨꯡꯉꯥꯏꯌꯦ ꯑꯗꯨꯗꯤ ꯄꯥꯏꯕꯥ
ꯏꯆꯦ ꯑꯥꯗ ꯂꯩꯕ ꯅꯨꯄꯤꯗꯨꯁꯨ ꯀꯣ ꯃꯥꯒꯤ ꯃꯃꯤꯡꯗꯨꯒ ꯐꯣꯇꯣ ꯊꯥꯔꯛꯑꯣ ꯍꯥꯏꯕꯤꯒꯦ ꯊꯥꯔꯛꯈ꯭ꯔꯕꯅꯦ ꯑꯩꯅ ꯌꯥꯝ ꯐꯥꯏꯌꯦ ꯑꯗꯣ ꯎꯝ ꯆꯥꯟꯁ ꯗꯤ ꯑ ꯆꯥꯟꯁꯕꯨꯗꯤ ꯂꯥꯛꯑꯦ ꯍꯥꯏꯕꯥꯅꯦ
ꯑꯣ ꯑꯣ ꯑꯗꯨꯗꯤ ꯐꯥꯏ ꯍꯥꯏꯕꯗꯤ ꯑꯗꯨꯒꯨꯝꯕ ꯄꯣꯠꯁꯨ ꯑꯣ ꯂꯥꯏꯕ꯭ꯔꯥꯅꯦ
ꯑꯥ ꯈꯥꯡꯗꯦ ꯑꯦ ꯈꯪꯗꯦ ꯑꯗꯨꯕꯨꯗꯤ ꯑꯗꯣ
ꯄꯣꯠꯇꯤ ꯍꯥꯏꯕꯗꯤ ꯂꯥꯛꯑꯦꯗꯅ ꯃꯐꯝ ꯃꯐꯝ ꯑꯗꯨꯝ ꯇꯣꯉꯥꯟꯕꯒꯤ ꯄꯣꯠ ꯄꯣꯠꯇꯣ ꯑꯗꯨ ꯂꯥꯛꯑꯕꯗꯤ ꯐꯥꯏ ꯑꯁ ꯑꯗꯨꯗꯣ ꯌꯥꯝ ꯁꯤꯁꯤꯟ ꯁꯤꯖꯤꯟꯅꯕ ꯅꯨꯡꯉꯥꯏ ꯍꯥꯏꯗꯤ ꯃꯤ ꯃꯌꯥꯝꯗ ꯏꯟꯇ꯭ꯔꯣꯗ꯭ꯌꯨꯁ ꯆꯥꯍꯟꯅꯤꯡꯉꯤ ꯍꯥꯏꯕꯗꯤ
ꯑꯁꯤꯗ ꯂꯥꯏꯕ ꯄꯣꯠ ꯎꯝ ꯑꯁꯤꯗ ꯂꯩꯕ ꯄꯣꯠꯁꯦ ꯑꯗꯨꯗ ꯄꯥꯛ ꯂꯩꯇꯦ ꯍꯤꯗꯥꯛ ꯍꯤꯗꯥꯛꯒꯨꯝꯕꯁꯨ ꯇꯣꯡꯉꯥꯜꯂꯦꯕ ꯍꯥꯏꯗꯤ ꯄꯨꯛ ꯅꯥꯕꯩ ꯍꯤꯗꯥꯛ ꯑꯣꯏꯔꯁꯨ ꯃꯣꯏꯒꯤ ꯍꯤꯗꯥꯛꯗꯣ ꯇꯣꯡꯉꯥꯜꯂꯦꯕ
ꯍꯣꯏ ꯁꯤꯗꯒꯤ ꯍꯤꯗꯥꯛ ꯑ ꯄꯨꯔꯒ ꯀꯣ ꯑꯥꯗ ꯊꯥꯕ ꯊꯥꯕꯅꯦ ꯃꯤꯌꯥꯝꯗꯤ
ꯇꯕꯅꯦ
ꯎꯝ ꯂꯥꯛꯄ ꯃꯤꯒꯨꯝꯕ ꯂꯥꯏꯔꯗꯤ ꯑꯗꯨꯝ ꯄꯨꯔꯛꯑ ꯄꯨꯔꯛꯑꯒꯅ ꯁꯨꯃꯥꯏꯅ ꯍꯥꯏꯕꯅꯤ ꯍꯣꯏ ꯐꯔꯦ ꯀꯣ
ꯎꯝ ꯎꯝ
ꯎꯝ